ꯐꯨꯔꯣ ꯇꯨꯝꯂꯕ꯭ꯔꯣ ꯑꯣ ꯇꯨꯝꯗ꯭ꯔꯤ ꯇꯨꯝꯗ꯭ꯔꯤ ꯉꯜꯂꯤꯗ ꯁꯨꯝ ꯂꯩꯗ ꯍꯤꯞꯔꯒ
ꯑꯣ
ꯐꯩꯅ ꯀꯩ ꯏꯟꯖꯥꯡ ꯆꯥꯅꯔꯒꯦ
ꯑ ꯑ ꯎꯁꯣꯏꯒ ꯌꯦꯟꯁꯥꯥ ꯆꯥꯏꯌꯦ
ꯍꯥꯎꯋꯤꯗ
ꯍꯥꯎꯋꯦ ꯌꯦꯟꯁꯥ ꯃꯇꯨꯝ ꯑꯃ ꯉꯛꯇ ꯆꯥꯏ ꯑꯩꯗꯤ ꯆꯥꯅꯤꯡꯗꯕ ꯌꯦꯟꯁꯥ ꯎꯁꯣꯏꯅ ꯌꯥꯝꯅ ꯆꯥꯏ
ꯁꯥꯏꯗ ꯑꯅꯤꯃꯛ ꯍꯥꯎꯋꯤꯗ ꯑꯩꯈꯣꯏꯕꯨ ꯎꯁꯣꯞꯅꯦ ꯊꯥꯛꯑꯦ ꯑꯈꯣꯏ ꯕꯕꯥ ꯁꯥꯎ ꯍ ꯅꯨꯉꯥꯏꯅꯤ
ꯎꯝ ꯑꯩꯅ ꯕꯣꯔꯥ ꯇꯔꯥꯀꯨꯝꯕ ꯂꯧꯅꯤꯡꯉꯦ ꯃꯤꯗ ꯍꯥꯏꯌꯦ ꯍꯥꯏꯕ ꯑꯗꯨꯒꯤ
ꯑꯥ
ꯂꯩ ꯂꯩꯒꯤꯅꯤ ꯍꯥꯏ
ꯑ
ꯂꯩꯒꯅꯤ ꯑꯗꯣ ꯊꯥꯔꯛꯄꯗꯤ ꯌꯥꯔꯔꯣꯏ ꯍꯥꯏꯕ
ꯑ
ꯎꯝ ꯗꯨꯏ
ꯆꯠꯇ꯭ꯔꯦ ꯍꯥꯏꯕ꯭ꯔꯣ
ꯌꯥꯗ꯭ꯔꯦ ꯌꯥꯗ꯭ꯔꯦ
ꯑꯣ ꯑꯣ ꯑꯣ ꯑꯣ
ꯅꯍꯥꯟꯗꯤ ꯑꯗꯨꯝ ꯆꯠꯂꯦꯗꯅ
ꯑꯥ
ꯍꯟꯗꯛꯇꯤ ꯑꯣꯐ
ꯉꯁꯤ ꯀꯦꯟꯁꯦꯜ ꯇꯧꯕꯅꯦ ꯍꯥꯏꯌꯦꯀꯣ
ꯑꯥ ꯑ ꯑ ꯑ
ꯈꯪꯗꯦꯗ ꯑꯃꯨꯛ ꯀꯨꯏꯔꯦꯗꯤ ꯆꯠꯇꯧ ꯃꯥꯥꯟꯗꯦꯗ ꯍꯥꯏꯌꯦꯗꯤ ꯂꯝꯕꯤꯗꯣ ꯐꯥꯎꯅꯕꯗꯣ ꯑꯗꯨ ꯋꯣꯇꯪ ꯑꯣꯏꯕꯅꯤꯅꯀꯣ
ꯎꯝ ꯎꯝ
ꯉꯔꯥꯡꯅ ꯀꯩꯅꯣꯝ ꯇꯧꯕꯗꯨꯗꯤ ꯐꯈ꯭ꯔꯕꯣ
ꯑꯦ ꯀꯔꯤꯔꯣ
ꯄꯨꯈꯠꯄ ꯆꯠꯄꯗꯣ ꯅꯨꯡꯗꯥꯡꯗ ꯄꯨꯈꯠ ꯄ ꯆꯠꯂꯦ ꯍꯥꯏ
ꯑꯣ ꯑꯣ ꯑꯣ ꯑꯣ ꯑꯣ ꯈꯔ ꯐꯥꯈ꯭ꯔꯦ ꯍꯣꯏ ꯍꯤꯗꯥꯛ ꯀꯥꯞꯄ ꯏ ꯇꯦꯁ ꯇꯧꯕ
ꯌꯨꯝꯗ ꯂꯥꯛꯈ꯭ꯔꯦ
ꯌꯨꯝꯗ ꯂꯥꯛꯈ꯭ꯔꯦ ꯑꯗꯣ ꯇꯩꯐꯣꯏꯁꯨ ꯅꯥꯏ ꯍꯥꯏ
ꯑꯠꯁꯥ ꯑꯗꯨ ꯅꯣꯏꯗ ꯂꯩꯕꯗꯨꯔꯥ ꯅꯠꯇ꯭ꯔꯒ ꯑꯩ ꯒ꯭ꯌꯥꯝ
ꯅꯠꯇꯦ ꯅꯠꯇꯦ ꯎꯝ ꯎꯝ ꯎꯝ ꯑꯁꯤ ꯃꯄꯥꯒꯤ ꯃꯅꯥꯎꯅꯄꯥꯒꯤ ꯅꯨꯄꯤ ꯏꯃꯥꯇꯣꯟ ꯇꯥꯔꯦꯀꯣ ꯑꯗꯨꯃꯥꯏꯅ ꯃꯣꯏꯁꯨ ꯃꯤ ꯂꯩꯇꯕꯀꯣ ꯏꯄꯥꯇꯣꯟꯅ ꯗ꯭ꯌꯨꯇꯤ ꯆꯠ ꯄꯥ ꯃꯆꯥ ꯈꯣꯏꯅ ꯑꯝꯃꯦꯗꯥ ꯗ ꯂꯣꯏ ꯆꯠꯄ ꯃꯇꯣꯝꯗ ꯂꯩꯕꯅꯤꯗ ꯑꯣ ꯑꯗꯨꯏ ꯑꯗꯨꯒꯤ
ꯃꯥ ꯀꯩ ꯊꯦꯡ ꯊꯦꯡꯉꯨꯕꯅꯣ ꯇꯤꯔꯥꯏ ꯐꯨꯝꯕꯤ ꯆꯨ ꯍꯪꯕ꯭ꯔꯥ
ꯈꯪꯗꯦ ꯇꯤꯜꯂꯥꯏꯈꯨꯝꯕꯤ ꯅꯠꯇꯦꯗꯣ ꯑꯩ ꯉꯔꯥꯡ ꯌꯦꯡꯕ ꯆꯠꯂꯦꯕꯀꯣ ꯃꯄꯣꯛꯇꯩ ꯏꯆꯥꯎ ꯆꯥꯎꯅ ꯌꯥꯝꯅ ꯄꯣꯝꯃꯔꯒ ꯂꯩꯕ ꯍꯥꯒꯠꯆꯔꯗꯤ ꯈꯥꯡꯕ ꯉꯝꯗꯕꯅꯦꯍꯦ ꯇꯤꯜꯂꯥꯏꯈꯣꯝꯕꯤ ꯐꯥꯎ
ꯍꯣꯏꯅ ꯑꯁ ꯑꯩ ꯐꯥꯎ ꯈꯪꯉꯤꯅꯦ ꯑꯦꯂꯔꯖꯤꯛ ꯇꯧꯕ ꯃꯇꯝꯗ ꯌꯥꯝ ꯋꯥꯕꯅꯦ ꯐꯖꯅ ꯄꯣꯝꯗ꯭ꯔꯤ ꯐꯥꯎ ꯍꯥꯒꯠꯆꯕꯗꯣ
ꯎꯝ
ꯍꯌꯦꯡꯗꯤ ꯀꯩꯗꯧꯔꯅꯤ
ꯍꯌꯦꯡꯁꯦ ꯄꯣꯠ ꯂꯩꯕ ꯆꯠꯁꯤꯔꯥ ꯈꯟꯕ
ꯑꯣ
ꯄꯣꯠ ꯆꯩ ꯂꯧꯅꯉꯥꯏꯗꯤ ꯌꯥꯝ ꯂꯩ ꯂꯤꯁ ꯏꯊꯣꯛꯄꯤꯈ꯭ꯔꯦ ꯑꯩ
ꯑꯜ ꯑ ꯂꯞ ꯑꯜ ꯂꯥꯞꯄꯗ ꯆꯠꯇꯣꯏꯔ ꯅꯛꯄꯗꯤ ꯆꯠ
ꯅꯥꯛꯄꯗ ꯆꯠꯁꯤꯔꯥ ꯈꯥꯟꯕ ꯑꯩꯅ ꯂꯤꯁ ꯋꯥꯟ ꯇꯨ ꯊ꯭ꯔꯤ ꯐꯣ
ꯃꯣꯜꯗ ꯆꯠꯂꯨꯗꯅ ꯃꯣꯜꯗꯣ ꯀꯌꯥꯝ ꯅꯞꯄ꯭ꯔꯣ ꯑꯗꯨꯗ ꯑꯗꯨꯗꯒꯤꯗꯤ ꯑꯗꯨꯗꯗꯤ ꯍꯦꯛ ꯍꯣꯡꯕꯅꯦꯕꯀꯣ
ꯑꯣ ꯑꯗꯨ ꯄꯩꯁꯥꯗꯣ ꯀꯣꯟꯅꯗ꯭ꯔꯥ ꯀꯣꯟꯅꯔꯣꯏꯗ꯭ꯔꯥ ꯈꯟꯗꯕ
ꯎꯝ
ꯄꯣꯠ ꯆꯩꯗꯣ ꯑꯩꯅ ꯍꯧꯖꯤꯛ ꯏꯕꯁꯨ ꯃꯥꯄꯜ ꯃꯥꯄꯜ ꯁꯨꯔꯦꯕ
ꯀꯩꯀꯩ ꯂꯧꯅꯤꯡꯉꯥꯏ
ꯑ ꯐꯛꯅꯦ ꯕꯛꯀꯦꯠ ꯃꯥꯛ ꯇꯞ ꯑꯗꯨꯒ ꯄꯥꯎꯗꯔꯁꯨ ꯗꯔꯀꯥꯔ ꯂꯩꯕꯀꯣ ꯍꯒꯠꯖꯕꯒꯤ ꯑꯗꯨꯒ ꯃꯨꯐ ꯅꯣꯏꯕꯗꯣ
ꯑꯥ
ꯅꯨꯡꯁꯤꯠ ꯀꯥꯔꯗꯤ ꯑꯗꯨꯒ ꯑꯁ ꯇꯋꯦꯜꯁꯨ ꯐꯖꯕ ꯂꯩꯇꯕ ꯇꯧꯋꯦꯜꯁꯨ ꯑꯗꯨꯒ ꯃꯩꯇꯥꯟ ꯕꯦꯛ ꯑꯃ ꯖꯝꯕꯣ ꯕꯣꯛꯁ ꯑꯃ ꯑꯗꯨꯒ ꯑꯩꯒꯤꯁꯨ ꯈꯔ ꯈꯔ ꯀꯔꯤ ꯀꯔꯤꯅꯣ ꯏꯟꯅꯔꯒꯨꯝꯕ ꯁꯦꯠꯅꯤꯡꯉꯥꯏꯁꯨ ꯂꯩꯇ꯭ꯔꯤꯕꯀꯣ
ꯃꯩꯇꯥꯟ ꯍꯧꯖꯤꯛ ꯂꯩꯈ꯭ꯔꯕ꯭ꯔꯣꯅꯦ
ꯂꯩꯒꯅꯤ ꯂꯩꯒꯅꯤ ꯑꯗꯨꯒꯨꯝꯕꯁꯨ ꯑꯃ ꯂꯧꯋꯣ ꯍꯥꯏꯕ
ꯎꯝ
ꯑꯍꯟꯅ ꯍꯥꯏꯕꯀꯣ ꯑꯗꯨꯒꯤ
ꯑꯗꯣꯝ ꯀꯌꯥ ꯀꯌꯥ ꯀꯌꯥ ꯄꯤ ꯄ꯭ꯔꯤꯖꯠꯕꯔ ꯃꯩꯇꯥꯟꯗꯤ
ꯈꯪꯗꯦ ꯕꯦꯛꯇ ꯆꯥꯇ꯭ꯔꯨꯛꯔ ꯆꯥꯇ꯭ꯔꯦꯠꯂꯥ
ꯍꯟꯗꯛ ꯁꯥꯕꯅꯤꯅꯀꯣ ꯈꯔ ꯑꯃꯨꯛ ꯍꯥꯞꯄꯅꯤ
ꯍꯣꯡꯂꯝꯒꯅꯤ ꯈꯜꯂꯦ ꯑꯗꯣ ꯅꯍꯥꯟꯗꯤ ꯆꯠ ꯇꯔꯨꯛ ꯌꯥꯡꯈꯩ ꯑꯗꯨꯃꯥꯏꯅ ꯇꯧꯋꯦꯕ
ꯑꯣ
ꯑꯩꯅ ꯈꯥꯡꯕꯗꯤ ꯑꯗꯣ ꯑꯉꯥꯡ ꯌꯧꯗꯕꯅꯤꯅ ꯑꯗꯨ ꯗꯔ ꯀꯥꯔ ꯂꯩꯌꯦꯕꯀꯣ ꯃꯩ ꯍꯥꯏꯕꯁꯦ ꯌꯥꯝ ꯐꯕꯅꯦꯕ ꯑꯁꯤ ꯍꯤ ꯍꯤꯇꯔ ꯂꯩꯌꯦ ꯍꯥꯏꯔꯁꯨ ꯍꯤꯇꯔꯗꯤ ꯍꯤꯇꯔꯅꯤꯅ ꯏꯂꯦꯇ꯭ꯔꯤꯛꯀꯤꯗꯤ ꯏꯂꯦꯇꯔꯤꯛꯅꯤꯅ
ꯍꯣꯏ
ꯃꯩ ꯍꯥꯏꯕꯗꯤ ꯇꯣꯡꯉꯥꯟꯂꯦ ꯍꯥꯏꯕ ꯑꯗꯨꯒꯤ
ꯎꯝ ꯑꯗꯣ ꯅꯣꯏ ꯃꯩꯒꯤ ꯄꯤꯅꯤꯡꯉꯥꯏ ꯀꯩꯅꯣꯝ ꯍꯥꯞꯈ꯭ꯔꯕꯣ
ꯑꯣ ꯑꯣ ꯍꯥꯞꯈ꯭ꯔꯦ ꯑꯗꯨꯗꯩ
ꯎꯝ
ꯁꯦꯝꯕꯤꯈ꯭ꯔꯦ ꯍꯟꯗꯛ ꯃꯩ ꯁꯦꯝꯕ ꯌꯥꯗꯕ ꯑꯗꯨꯒꯤ ꯏꯟꯗꯛꯁꯟ ꯁꯤꯖꯤꯟꯅꯔꯦ
ꯒ꯭ꯌꯥꯁ ꯂꯩꯔꯕꯣ
ꯒ꯭ꯌꯥꯁ ꯎꯝ ꯒ꯭ꯌꯥꯁ ꯇꯧꯋꯦ ꯒꯌ꯭ꯥꯁ ꯁꯨ ꯕꯂꯦꯛ ꯂꯧꯕ
ꯎꯝ ꯀꯌꯥ ꯀꯌꯥ ꯄꯤꯅꯒꯦ
ꯈꯪꯗꯦ ꯀꯌꯥ ꯄꯤꯕ꯭ꯔꯥ ꯑꯅꯤ ꯑꯍꯨꯝ ꯄꯤꯔꯝꯃꯅꯤ ꯍꯣꯏ
ꯅꯍꯥꯟꯗꯤ ꯑꯁ ꯅꯍꯥꯟꯗꯤ ꯈꯔ ꯍꯣꯡꯅ ꯐꯪ ꯃꯥꯜꯂꯦ ꯃꯤꯅ ꯂꯧꯊꯣꯛꯄꯤꯕꯒꯤꯀꯣ
ꯎꯝ
ꯑꯈꯣꯏ ꯂꯩꯕ ꯆꯠꯀꯦ ꯍꯥꯏꯔꯗꯤ ꯕ꯭ꯂꯦꯛꯇ ꯑꯗꯨꯝ ꯐꯪꯕꯅꯦꯕ ꯏꯁꯤꯡ ꯑ ꯍꯨꯝꯅꯤ ꯍꯦꯛ
ꯂꯤꯁꯤꯡ ꯑꯍꯨꯝ
ꯎꯝ ꯂꯤꯁꯤꯡ ꯑꯍꯨꯝ ꯑꯗꯨꯃꯥꯏꯅ ꯍꯥꯏꯌꯦ
ꯇꯥꯡꯉꯦꯅꯣ ꯑꯣ
ꯇꯥꯡꯉꯦ ꯑꯗꯨꯒꯤ ꯑꯁ ꯕꯨꯛ ꯁꯦꯝꯗ꯭ꯔꯗꯤ ꯌꯥꯔꯣꯏ ꯈꯟꯕꯅꯦ
ꯑꯁꯤꯗꯁꯨ ꯇꯥꯡꯉꯔꯤ ꯇꯦꯅꯤꯅ ꯀꯔꯤꯔ ꯆꯁ ꯆꯅꯤ ꯇꯧꯔꯝꯃꯦꯕꯣ ꯍꯟꯗꯛ ꯈꯪꯗꯦ ꯑꯗꯨꯝ ꯂꯩꯇ꯭ꯔꯦꯕꯀꯣ ꯅꯍꯥꯟ ꯍꯥꯟꯕꯗꯣ ꯃꯩ ꯏꯂꯤꯇ꯭ꯔꯤꯗꯁꯨ ꯊꯣꯡꯕ ꯑꯗꯨ ꯑꯣꯏꯕꯒꯤ ꯈꯔ ꯀꯨꯏꯅ ꯆꯠ ꯄꯀꯣ ꯑꯩ ꯀꯩꯅꯣꯝ ꯏꯕꯟ ꯑꯩꯈꯣꯏ ꯅꯍꯥꯟ ꯂꯩꯕ ꯃꯇꯝꯗ ꯑ ꯕꯣꯏꯂꯔꯗꯣ ꯌꯥꯗꯕ꯭ꯔꯥ
ꯑꯗꯨ ꯎꯝ ꯖꯦꯛ ꯊꯤꯟꯐꯝꯗꯣ
ꯎꯝ
ꯑꯗꯨ ꯉꯥꯛꯇ ꯆꯥꯛꯄꯅꯦ
ꯑꯗꯨ ꯌꯥꯗ꯭ꯔꯦ
ꯑꯗꯨ ꯑꯗꯨꯉꯛꯇ ꯁꯦꯝꯕꯗꯤ ꯌꯥꯒꯅꯤ ꯃꯅꯨꯡ ꯀꯔꯤꯁꯨ ꯁꯣꯛꯇ꯭ꯔꯤꯌꯦ
ꯑꯣꯍꯣꯜ ꯗꯨꯂꯣ ꯀꯥꯏ ꯊꯝꯕ꯭ꯔ
ꯂꯩꯔꯝꯃꯦ ꯎꯋꯦ ꯑꯩ
ꯑꯗꯣ ꯑꯩꯕꯥꯟꯅꯤꯒꯤ ꯎꯝ ꯀꯩꯅꯣꯝ ꯇꯧꯕꯗꯣ ꯅꯠꯇꯦ ꯀꯥꯡꯈꯥꯟꯗꯣ ꯀꯥꯏ ꯊꯝꯕꯖꯥꯠꯂ ꯃꯈꯥ ꯄꯨꯔꯛꯄ꯭ꯔꯥ
ꯈꯪ ꯀꯔꯃ ꯀꯥꯡꯈꯜꯂꯣ
ꯏꯕꯥꯅꯤ ꯄꯥꯏꯕꯗꯣ
ꯌꯨꯝꯗ ꯊꯥꯈ꯭ꯔꯦꯅ
ꯅꯠꯇꯦ ꯑꯩ ꯄꯥꯏꯕꯗꯣ ꯈꯔ ꯀ꯭ꯔꯤꯝꯒ ꯆꯪꯕꯗꯣ
ꯑꯗꯨꯅꯦ ꯌꯨꯝꯗ ꯊꯥꯈ꯭ꯔꯦ
ꯑꯗꯣ ꯀꯪꯈꯜ ꯂꯩꯇ꯭ꯔꯦꯗꯅ ꯑꯗꯨꯗꯤ ꯃꯕꯥꯅꯤꯒꯤ
ꯒ꯭ꯔꯤꯟ ꯀꯂꯔ ꯂꯩꯔꯝꯒꯅꯤ
ꯑꯗꯣ ꯌꯨꯝꯗ ꯊꯥꯈ꯭ꯔꯦ ꯅꯠꯇꯦ ꯑꯆꯧꯕꯁꯨ ꯑꯃ ꯂꯩꯌꯦꯗꯅ
ꯑꯣ ꯑꯣ ꯑꯣ ꯒꯌ꯭ꯟ ꯇꯥꯏ ꯌꯥꯟ ꯑꯗꯨ ꯂꯩꯔꯝꯃꯅꯤ ꯂꯩꯔꯝꯃꯅꯤ
ꯂꯩꯇꯦ ꯍꯥꯏꯕ ꯄꯥꯈꯪ ꯑꯃꯅ ꯀꯥꯡ ꯂꯩꯌꯦ ꯍꯥꯏꯕꯀꯣ
ꯎꯝ ꯎꯝ
ꯇꯣ ꯀꯥꯡꯈꯟ ꯄꯥꯏꯌꯣꯗꯅ ꯍꯥꯏꯕ ꯑꯗꯨꯒꯤ ꯀꯥꯡꯈꯟ ꯂꯩꯇꯦ ꯍꯥꯏꯕ
ꯍꯥꯏꯁ ꯑꯗꯨꯗꯤ ꯈꯪꯗ꯭ꯔꯦꯍꯦ
ꯑꯗꯣ ꯃꯅꯨꯡꯗ ꯂꯩꯕ꯭ꯔꯥ ꯌꯦꯡꯉꯣꯗꯤ ꯍꯥꯏꯕꯅꯦꯕꯅꯀꯣ ꯈꯪꯗꯦ ꯃꯥ ꯂꯩꯕ꯭ꯔ ꯂꯩꯇꯕ꯭ꯔ ꯒꯌꯥꯟ ꯇꯥꯗꯕ ꯑꯗꯨꯒꯤ ꯃꯊꯪꯗ ꯀꯩ ꯃꯆꯨ ꯈꯟꯒꯦ ꯑꯩꯅ ꯍꯪꯕ ꯑꯗꯨꯒꯤ ꯈꯪꯗꯦ ꯀꯥꯎꯒ꯭ꯔꯦ ꯍꯥꯏꯌꯦ
ꯑꯁꯤ ꯑꯆꯧꯕꯗꯤ ꯊꯥꯈ꯭ꯔꯦꯕ
ꯑꯆꯧꯕ ꯅꯠꯇꯕ ꯑꯃ ꯑꯩ ꯑꯩ ꯐꯃꯨꯡꯗ ꯍꯥꯞꯄꯗꯨꯅꯤ ꯑꯩ ꯍꯥꯏꯔꯤꯁꯦ
ꯎꯝ ꯎꯝ ꯑꯆꯧꯕꯅꯦ ꯀꯥꯔꯇꯦꯟꯁꯤꯡꯅꯦ ꯑꯗꯨꯗꯤ ꯊꯥꯈ꯭ꯔꯦꯕ ꯈꯪꯉꯦꯕ ꯀꯣ ꯃꯆꯥꯏ
ꯑꯗꯣ ꯀꯩꯅꯣꯝꯗꯣ ꯑꯥꯏꯔꯟꯗꯣ ꯐꯤ ꯇꯛꯅꯕꯗꯣ ꯏꯕꯥꯅꯤꯒꯤꯗꯣ ꯑꯉꯧꯕꯒ ꯀꯩ ꯍꯥꯞꯄ꯭ꯔꯥ
ꯑꯉꯥꯎꯕꯒ ꯕ꯭ꯂꯨ ꯀꯂꯔꯔꯥ
ꯑꯗꯣ ꯃꯥꯖꯨ ꯑꯃꯨꯛ ꯑꯅꯧꯕ ꯂꯩꯈ꯭ꯔꯕꯖꯥꯠꯂꯥ
ꯂꯩ ꯍꯥꯏꯕ꯭ꯔꯥ
ꯍꯣꯏ ꯂꯩ ꯍꯥꯏꯌꯦ ꯑꯉꯧꯕ
ꯕꯖꯥꯖ ꯀꯝꯄꯅꯤꯔꯥ
ꯈꯪꯗꯦꯕꯀꯣ ꯑꯌꯨꯝꯗ ꯍ ꯍꯌꯦꯡ ꯍꯪꯉꯒ ꯅꯪ ꯍꯪꯉꯣ ꯑꯉꯧꯕ ꯂꯩꯌꯦ ꯍꯥꯏꯕꯀꯣ ꯃꯊꯛꯇ ꯑꯗꯨꯒꯤ ꯑꯩꯗꯣ ꯑꯩꯅ ꯀꯩꯅꯣꯝꯃ ꯑ ꯕ꯭ꯂꯨ ꯆꯪꯕ꯭ꯔꯥ ꯍꯥꯏꯕ ꯑꯗꯨꯒꯤ ꯃꯥ ꯈꯪꯗꯦ ꯍꯥꯏꯕ
ꯑꯣ ꯑꯃꯗꯨꯅ ꯍꯥꯏꯕ꯭ꯔꯥ ꯂꯩ ꯍꯥꯏꯕꯗꯣ
ꯍꯣꯏ
ꯅꯨꯄꯤꯒꯤ ꯌꯨꯝꯗ ꯂꯩ ꯍꯥꯏꯕ꯭ꯔꯣ
ꯍꯣꯏ ꯃꯊꯛꯇ ꯂꯩꯌꯦ ꯍꯥꯏꯕꯀꯣ ꯑꯩꯅ ꯍꯪꯕ ꯑꯗꯨꯒꯤ ꯑꯩꯗꯣ ꯌꯨꯝ ꯄꯨꯔꯛꯄꯒꯨꯝ ꯇꯧꯕꯗꯤ ꯃꯥꯟꯕꯀꯣ ꯑꯗꯨꯗꯣ
ꯎꯝ
ꯒ꯭ꯌꯥꯟ ꯃꯥꯟ ꯇꯥꯗꯦ ꯍꯌꯦꯡ ꯌꯨꯝꯗ ꯍꯪꯉꯥꯒ ꯈꯪꯅꯤꯕꯀꯣ
ꯑꯩꯈꯣꯏ ꯄꯣꯠ ꯆꯩꯩ ꯍꯣꯟꯕ ꯃꯇꯝꯗꯤ ꯑꯅꯝꯕꯗꯤ ꯍꯣꯟꯗꯤ ꯍꯣꯟꯈ꯭ꯔꯕꯅꯦꯕ ꯃꯁꯨ ꯃꯆꯥꯁꯤꯡꯗꯣ
ꯑꯣ ꯑꯩꯌꯨꯝ ꯆꯠꯄꯗ ꯑꯩꯌꯨꯝ ꯆꯠꯄꯗ ꯍꯣꯡꯈ꯭ꯔꯥ ꯍꯣꯡꯈ꯭ꯔꯕꯥ ꯑꯗꯨꯗꯣ
ꯑꯗꯨ ꯊꯝꯍꯧꯕꯗꯣ ꯕ꯭ꯂꯦꯡꯀꯦꯠ ꯅꯦ ꯃꯥꯒꯤ ꯖꯝꯕꯣ ꯕꯣꯛꯁꯅꯦ ꯑꯗꯨꯃꯥꯏꯅ ꯊꯝꯍꯧꯌꯦꯕ
ꯑꯣ
ꯑꯗꯣ ꯑꯃꯨꯛꯀ ꯔꯦꯟꯗꯥ ꯊꯝ ꯊꯝꯂꯒ ꯃꯣꯏꯅ ꯑꯃꯨꯛꯀ ꯆꯤꯡꯈꯠꯂꯒ ꯄꯨꯔꯛꯂꯗꯤ ꯄꯨꯈꯠꯂꯗꯤ ꯑꯃꯨꯛꯀ ꯈꯪꯗ꯭ꯔꯦꯀꯣ
ꯎꯝ
ꯃꯆꯥ ꯃꯁꯨꯁꯤꯡꯗꯤ ꯑꯩ ꯂꯣꯏꯅ ꯇꯧꯕꯅꯦꯕ ꯇꯨꯟ ꯐꯥꯎ ꯊꯝꯕꯤꯌꯣ ꯍꯥꯏꯕꯅꯦ ꯏꯃꯥꯅ ꯑꯩ ꯂꯥꯛꯑꯗꯤ ꯐꯝꯅꯤꯉꯥꯏ ꯑꯗꯨꯁꯨ ꯂꯣꯏꯅ ꯄꯨꯒꯗꯕꯅꯦ ꯍꯥꯏꯕꯒꯤꯀꯣ
ꯑꯝ
ꯑꯩꯅ ꯑꯗꯨꯐꯥꯎ ꯂꯣꯏꯅ ꯈꯨꯟꯕ ꯑꯗꯨꯒꯤ ꯑꯃꯥꯗꯣ ꯁꯥꯎꯈ꯭ꯔꯦꯕ
ꯑꯦ
ꯂꯤꯛ ꯂꯤꯛꯃꯜꯂꯦꯌꯦ ꯑꯩꯈꯣꯏꯁꯨ ꯌꯥꯝ ꯂꯩꯔꯦ ꯄꯤꯕꯤꯕ ꯌꯥꯕꯨ ꯑꯗꯨꯃꯥꯏꯅ ꯍꯥꯏꯕ ꯍꯧꯔꯦꯕ
ꯑꯦ
ꯑꯩꯈꯣꯏ ꯑꯍꯥꯟꯕ ꯂꯥꯛꯄ ꯃꯇꯝꯗ ꯏꯀꯥ ꯏꯍꯥꯡ ꯍꯥꯡꯂꯒ ꯀ꯭ꯔꯤ ꯀꯅꯥꯁꯨ ꯀ꯭ꯔꯤꯁꯨ ꯄꯤꯗ꯭ꯔꯒ ꯃꯈꯣꯏꯕꯨ ꯄꯣꯠ ꯆꯩꯗꯤ ꯂꯧꯗꯕꯅꯤꯅꯦ ꯑꯩꯅ ꯍꯥꯏꯕ
ꯎꯝ
ꯑꯗꯣ ꯏꯕꯥꯅꯤꯅ ꯆꯠꯂꯅꯤ ꯍꯥꯏꯕ ꯃꯇꯝꯗꯤ ꯃꯣꯏꯒꯤ ꯄꯣꯠ ꯆꯩꯗꯤ ꯏꯕꯥꯅꯤꯅ ꯍꯣꯟꯕꯤꯌꯦꯕꯀꯣ ꯏꯕꯥꯅꯤ ꯆꯠꯂꯅꯤ ꯍꯥꯏꯕ ꯃꯇꯝꯗꯤ ꯀꯣꯟꯅ ꯃꯣꯏ ꯑꯦꯔꯦꯟꯖ ꯇꯧꯕ ꯌꯥꯏꯅ ꯃꯣꯏꯒꯤꯗꯣ
ꯎꯝ
ꯏꯕꯥꯅꯤꯁꯨ ꯑꯗꯨ ꯅꯨꯃꯤꯠꯇ ꯆꯪꯅꯤ ꯍꯥꯏꯕꯒꯤꯦ ꯏꯕꯥꯅꯤ ꯄꯣꯠ ꯁꯨꯃꯣꯏ ꯍꯣꯟꯗꯤ ꯍꯣꯟꯗꯔꯦ
ꯎꯝ
ꯑꯩꯈꯣꯏꯗꯤ ꯊꯣꯟꯕꯤꯔꯒ ꯃꯣꯏꯗꯤ ꯃꯊꯥꯛ ꯑꯃꯨꯛꯀ ꯍꯣꯟ ꯀꯥꯈꯠꯂꯒ ꯍꯣꯟꯕꯤꯈ꯭ꯔꯦ ꯑꯗꯨ ꯏꯕꯥꯅꯤꯁꯨ ꯆꯠꯂꯒꯦꯀꯣ ꯏꯕꯥꯅꯤꯁꯨ ꯍꯟꯒꯗꯕꯅꯤꯅ ꯄꯣꯠ ꯆꯩ ꯈꯔ ꯂꯧꯅꯤꯡꯉꯥꯏ ꯂꯩꯌꯦ ꯕꯖꯥꯔ ꯆꯠꯈꯤꯒꯦ ꯍꯥꯏꯔꯒ ꯆꯠꯈ꯭ꯔꯦ ꯕꯖꯥꯔ ꯆꯠꯂꯒ ꯂꯥꯛꯑꯀꯥꯟꯗ ꯒꯥꯔꯤꯗꯨ ꯂꯥꯛꯂꯝꯈ꯭ꯔꯦꯕ
ꯎꯝ
ꯑꯗꯨꯗ ꯑꯩꯈꯣꯏꯅꯇ ꯍꯣꯜꯂꯒ ꯑꯗꯨꯝ ꯆꯠꯈ꯭ꯔꯦ ꯍꯣꯜꯂꯒ ꯆꯠꯂꯝꯗꯥꯏꯗ ꯉꯥꯛꯇ ꯀꯥꯈꯠꯂꯦ
ꯎꯝ
ꯆꯠꯂꯤꯒꯦ ꯑꯈꯣꯏꯗꯣ ꯐꯣꯟꯁꯨ ꯇꯧꯕ ꯁꯪꯗ꯭ꯔꯦ ꯅꯣꯏ ꯑꯗꯨꯃꯥꯏꯅ ꯍꯥꯏꯕ ꯒꯤ ꯑꯗꯨꯝ ꯆꯠꯈ꯭ꯔꯦ
ꯎꯝ
ꯅꯨꯡꯉꯥꯏꯅ ꯀꯥꯏꯅꯗꯦꯗ
ꯌꯨꯝ ꯌꯨꯝꯗ ꯍꯪꯉꯒ ꯈꯪꯒꯅꯤ ꯍꯌꯦꯡ
ꯎꯝ ꯍꯪꯔꯣ ꯅꯪ
ꯑꯦꯁ ꯑꯩ ꯍꯪꯅꯤꯡꯗꯦ ꯅꯪ ꯍꯪꯈ꯭ꯔꯣ
ꯍꯪꯕꯒꯤ